ꯀꯩꯗꯧꯔꯤ
ꯑ ꯍꯧꯒꯠꯇ ꯉꯥꯏꯔꯦꯗ ꯑꯃꯨꯛꯀ ꯇꯨꯝꯁꯤꯟꯕ ꯕꯣꯜ ꯌꯦꯡꯂꯨꯔꯒ ꯑꯃꯨꯛꯀ ꯇꯨꯝꯃꯒ ꯍꯧꯖꯤꯛ ꯐꯥꯎꯒꯜꯂꯤ
ꯑꯩꯗꯤ ꯍꯧꯒꯠ ꯐꯥꯎ ꯍꯧꯒꯗ꯭ꯔꯤꯗꯥ꯫
ꯃꯥꯉꫭꯟꯗꯥ ꯑꯥ ꯃꯣꯥꯉꫭꯟꯗ ꯍꯦꯛꯂꯒ ꯂꯩꯔꯕꯔꫭ
ꯑꯧ ꯇꯟꯕ ꯍꯧꯒꯠꯄꯥ ꯌꯦꯡꯗꯦꯗꯥ ꯄꯨꯡ ꯑꯍꯨꯝ ꯃꯈꯥꯏꯗꯨꯕꯨ ꯀꯥꯏꯗꯒꯤ꯫
ꯎꯝ ꯎ ꯉꯟꯅꯥ ꯇꯨꯝꯂꯒ ꯑꯃꯨꯛꯀꯥ ꯍꯧꯒꯠꯂꯒꯥ ꯌꯦꯡꯕꯅꯤꯅꯦ꯫
ꯑꯩꯗꯤ ꯉꯔꯥꯡꯁꯨ ꯊꯦꯡꯅ ꯇꯨꯝꯕꯩꯀꯣ ꯑꯗꯨꯒꯤ ꯌꯥꯗꯦꯕ ꯑꯋꯥꯠꯄ ꯉꯝꯗꯦ
ꯑꯁꯤꯕꯨ ꯑꯥꯁ ꯐꯖꯩꯍꯦ
ꯌꯥꯏꯅꯦ ꯑꯗꯨꯝ ꯃꯦꯁꯤꯗꫭ ꯑꯔꯖꯦꯟꯇꯤꯅꯥ ꯑꯁꯤ ꯗꯥꯎ ꯌꯥꯏꯅꯦ꯫
ꯑꯥꯑ ꯌꯥꯏ ꯍꯥꯏꯕꯥ ꯇꯔꯦ ꯃꫭꯏ ꯒꫭꯟ ꯌꯥꯝꯅꯥ ꯎꯝꯝ ꯒꯣꯜꯗꯣ ꯌꯥꯝꯅ ꯆꯟꯕ ꯌꯥꯕꯅꯦꯕꯀꯣ ꯃꯣꯏ ꯀꯤꯄꯔꯗꯣ ꯌꯥꯝ ꯐꯖꯩꯑꯕꯥ꯫
ꯑꯔꯖꯦꯟꯇꯤꯅꯥꯒꯤ ꯂꫭ?
ꯑꯥꯑꯑ ꯃꯣꯏ
ꯑꯥ ꯀꯦꯕꯔꯗꯦ ꯍꯥꯏꯕꯔꯥ ꯀꯦꯔ ꯕꯥꯔꯠ ꯑꫭ
ꯃꯣꯏ ꯑꯥꯁ ꯀꯤꯞꯄꯔ ꯐꯖꯕꯅꯤ ꯃꯣꯏ ꯗꯤꯐꯦꯟꯁꯤꯞꯁꯨ ꯌꯥꯝ ꯇꯧꯕꯥꯀꯣ
ꯎꯝꯝ
ꯁꯤ ꯕꫭꯟ ꯌꯦꯡꯕ ꯅꯨꯡꯉꯥꯏ꯫
ꯃꯤꯁꯤ ꯒꫭꯟ ꯀꯌꯥ ꯆꯟꯒꯦ?
ꯃꯤꯁꯥ ꯒꯣꯜ ꯑꯃꯥ
ꯑꯣꯑꫭ
ꯑꯇꯣꯞꯄꯥ ꯑꯅꯤꯅꯥ ꯒꯣꯜ ꯑꯃ ꯑꯃ ꯆꯜꯔ°
ꯑꯣꯑ ꯃꯥꯗꯤ ꯑꯗꯨꯝ ꯄꯔ° ꯈꯨꯗꯤꯡꯒꯤ ꯑꯗꯨꯝ ꯆꯪꯈ꯭ꯔꯗꯤ ꯌꯥꯔꯦꯗꯥ꯫
ꯎꯝ ꯃꯥ ꯐꯔꯤ ꯀꯤꯛ ꯀꯩꯅꫭ ꯐꯖꯅ ꯀꯥꯞꯄꯤꯕꯀꯣ
ꯎꯝꯝ
ꯍꯣꯜ ꯆꯪ ꯆꯪꯗꯕ ꯋꯥꯅꯤꯗ ꯃꯣꯏ ꯒꯣꯜ ꯀꯤꯞꯄꯔꯗꯣ ꯌꯥꯝ ꯐꯖꯩꯌꯦꯕ ꯐ꯭ꯔꯤ ꯀꯤꯛ ꯁꯦꯞ ꯇꯧꯋꯦ ꯑꯗꯨꯒꯒꯥ ꯗꯤꯕꯣꯛꯁ ꯗꯤꯕꯣꯁ ꯑ ꯗꯤꯕꯣꯁ ꯃꯄꯥꯟꯗꯒꯤ ꯁꯨꯠ ꯇꯧꯔꯛꯄ ꯀꯩꯅꯗꫭ ꯑꯥꯁ ꯐꯖꯅ ꯗꯔꫭꯞ ꯇꯧꯕꯩ ꯋꯥꯅꯤ
ꯑꯁ ꯑꯗꯨꯗꯤ ꯐꯥꯅꯤꯌꯥꯝ ꯐꯖꯔꯕꯅꯤꯅ ꯑꯩꯁꯨ ꯌꯦꯡꯒꯦ ꯇꯧꯅꯤ ꯑꯗꯨꯗꯥ ꯉꯝꯗꯕ ꯐꯥꯏꯅ°ꯜꯗꯥ ꯑꯣꯏꯅ ꯐꯖꯅ ꯌꯦꯡꯈ꯭ꯔꯒꯦ
ꯑꯩꯅ ꯁꯄꯣꯔꯠ ꯇꯧꯕꯒꯤ ꯇꯤꯝ ꯌꯦꯡꯕꯒꯤꯔꯥ ꯈꯪꯗꯦ ꯉꯁꯤꯒꯤ ꯕꫭꯟꯁꯤ ꯑꯗꯨꯝ ꯐꯖꯩ
ꯄꯔꫭꯇꯨꯒꯗꯤ ꯀꯥꯗꯧꯕꯥ ꯃꯥꯗ꯭ꯔꯤꯅꯦ ꯃꯁꯛꯇꫭ
ꯈꯪꯗꯦꯗ ꯃꯣꯏꯁꯨ ꯀꯥꯔꯄꯥ ꯌꯥꯏꯗꯥ ꯃꯣꯏ ꯏꯁꯄꯦꯟꯒꯥ ꯇꯥꯗꯤ ꯇꯥꯏꯌꯦ ꯍꯥꯏꯕꯅꯤ
ꯃꯣꯏꯗꯣ ꯃꯣꯏꯒꯤ ꯑꯣꯄꯤꯅꯤꯌꯟꯗꯣ ꯍꯩꯕ ꯉꯥꯛꯇꯥ ꯄꯤꯌ°ꯕꯥ ꯑꯗꯨꯒꯤꯅꯤ
ꯎꯝ ꯏꯁꯄꯦꯟꯖꯨ ꯏꯁꯄꯦꯟꯁꯨ ꯑꯗꯨꯝ ꯐꯖꯩ ꯑꯁ ꯉꯁꯤ ꯃꯦꯁꯇꯤ ꯑꯩꯁ ꯀꯜꯂꯦꯍꯦ ꯃꫭꯏꯗꫭ ꯑꯦ ꯑꯅꯧꯕꯥ ꯀꯟꯇ꯭ꯔꯤꯅꯦ ꯍꯥꯏꯕꯥ ꯅꯠꯇꯦ ꯑꯥꯁ ꯊꯥꯖꯩ ꯃꯣꯏ
ꯐꯖꯅꯥ ꯁꯟꯅꯥꯕꯥ ꯃꯥꯜꯂꯤ
ꯎꯝ ꯕ꯭ꯔꯥꯖꯤꯜ ꯀꯥ ꯀꯩꯅꯣꯗꯨꯗꯤ ꯑꯗꯨꯝ ꯏꯂꯥꯏ ꯂꯥꯏꯅ ꯉꯝꯒꯅꯤ ꯗꯥ
ꯌꯥꯝ ꯍꯩꯈ꯭ꯔꯕꯥ ꯃꯥꯜꯂꯅꯦ ꯍꯧꯖꯤꯛ ꯀꯤꯗꫭ ꯕꯣꯜꯁꯨ ꯂꯣꯏ ꯀꯣꯆꯤꯡ ꯂꯧꯅꯕꯅꯤꯅꯀꯣ ꯑꯗꯨꯏ ꯂꯣꯏ ꯍꯩꯒꯠꯔ°ꯕꯥ ꯍꯥꯟꯅꯗꯤꯒꯤ ꯀꯣꯆꯤꯡꯁꯨ
ꯎꯝ ꯃꯤ ꯑꯃ ꯃꯥꯒꯤ ꯃꯦꯠꯁ ꯌꯦꯡꯂꯡꯒꯥ ꯃꯣꯏꯁꯨ ꯑꯃꯨꯛꯀꯥ ꯆꯪꯂꯛꯄꯅꯤꯅꯀꯣ
ꯎꯝ
ꯑꯗꯨꯝ ꯐꯖꯩ ꯍꯥꯏꯕ ꯇꯥꯔꯦ
ꯎꯝ ꯏꯟꯗꯤꯌꯥꯗꯤ ꯌꯥꯔꯔꯣꯏꯅ°ꯆꯪꯗꯧ ꯃꯥꯟꯗ꯭ꯔ°ꯅ°
ꯀꯟꯇ꯭ꯔꯤ ꯑꯃꯥꯐꯥꯎ ꯃꯤ ꯇꯔꯥꯃ ꯐꯥꯎ ꯌꯥꯎꯗꯦꯅꯦ ꯆꯪꯅꯤꯡꯉꯥꯏ ꯀꯔꯤꯀꯦꯠ ꯉꯥꯛꯇ ꯃꯣꯏꯗꯤ
ꯎꯝ
ꯀ꯭ꯔꯤꯛꯀꯦꯠꯁꯨ ꯏꯟꯇꯔꯅꯦꯁꯅꯦꯜ ꯏꯟꯇꯔꯅꯦꯁꯅꯦꯜ ꯒꯦꯝꯅꯤ ꯍꯥꯏꯅꯤ ꯑꯗꯨ ꯑꯣꯏꯔꯁꯨ ꯐꯥꯎꯗꯦꯅ ꯌꯥ ꯎꯝ
ꯑꯩꯗꯤ ꯃꯣꯏꯗꯤ ꯃꯦꯟꯂꯤ ꯑꯣꯏꯅ ꯀꯤ ꯀꯤꯔꯀꯦꯇꯇꯤ ꯇꯧꯗꯤ ꯇꯧꯕꯅꯦꯗ ꯑꯈꯣꯏꯁꯨ ꯌꯥꯝ ꯐꯥꯎꯋꯦ ꯁꯤ ꯇꯧꯋꯦ ꯍꯥꯏꯕꯗꯤ ꯑꯩꯈꯣꯏꯅ ꯌꯦꯡꯗꯕꯒꯤꯔꯥ ꯈꯪꯅꯤ ꯈꯪꯗꯦꯀꯣ ꯀ꯭ꯔꯤꯀꯦꯠꯁꯦ ꯌꯦꯡꯕꯗꯤ
ꯑꯥ ꯑꯩꯈꯣꯏ ꯇ꯭ꯔꯥꯏꯕꯦꯜ ꯇ꯭ꯔꯥꯏꯕꯦꯜꯁꯤꯡꯅ ꯑꯗꯨꯝ ꯂꯩꯌꯦ
ꯎꯝ ꯀ꯭ꯔꯤꯀꯦꯠꯁꯤꯗꯤ ꯑꯗꯨꯝ ꯀꯩ ꯍꯥꯏꯁꯤꯔꯥ ꯑꯗꯨꯝ ꯏꯟꯇꯔꯦꯁ ꯌꯥꯎꯗꯕꯒꯤꯔꯥ ꯌꯦꯡꯁꯨ ꯌꯦꯡꯅꯦ ꯃꯣꯏ ꯋꯥꯔꯜ ꯀꯞ ꯁꯥꯟꯅꯕꯅꯦ ꯃꯣꯏ ꯀꯩꯅꯣ ꯁꯥꯟꯅꯕꯅꯦ ꯀ꯭ꯂꯥ ꯀꯩ ꯀꯩꯅꯣ ꯀꯥꯞꯀꯤ ꯀꯩꯅꯣ ꯁꯥꯅꯥꯏ ꯍꯥꯏꯕꯅꯤ ꯑꯗꯨꯝ ꯌꯦꯡꯗꯦ ꯃꯣꯏ ꯇ꯭ꯔꯦꯁ ꯂꯩꯇꯕꯒꯤꯔꯥ ꯈꯪꯗꯦ
ꯀ꯭ꯔꯤꯀꯦꯠꯇꯤ ꯀꯥꯏꯗꯒꯤ
ꯑꯗꯨꯝ ꯕꯣꯜꯒꯨꯝꯕ ꯂꯥꯂꯤꯒ ꯆꯝꯄꯤꯌꯟ ꯂꯤꯒ ꯁꯤꯒꯨꯝꯕ ꯊꯣꯛꯑꯇꯥꯔꯗꯤ ꯁꯨꯃꯥꯏꯅ ꯇꯧꯋꯦꯗꯤ ꯑꯗꯨꯝ ꯌꯦꯡꯉꯦꯕꯀꯣ
ꯑꯣ
ꯀꯦꯔ ꯀꯦꯒꯤ ꯊꯣꯛ ꯑꯣꯏ ꯇꯥꯔꯗꯤ ꯑꯗꯨꯝ ꯏꯟꯇꯔꯦꯁ ꯂꯩꯗꯕꯒꯤꯔꯥ ꯈꯪꯗꯦ ꯌꯦꯡ
ꯁꯤ ꯀꯩ ꯃꯦꯠꯆ ꯑꯃꯨ ꯂꯩꯒꯦ ꯍꯣꯔꯦꯟ
ꯍꯣꯔꯦꯟ ꯍꯧꯖꯤꯛ ꯁꯥꯟꯅꯔꯝꯒꯅꯤ ꯍꯧꯖꯤꯛꯁꯦ ꯒꯅꯥꯒ ꯀꯅꯥꯅꯣ ꯂꯩꯕꯒꯨꯝ ꯇꯧꯕꯅꯦ
ꯑꯗꯨꯗꯤ ꯍꯣꯔꯦꯟ ꯂꯩꯔꯝꯗꯧ ꯃꯥꯟꯗ꯭ꯔꯦꯗ꯬
ꯍꯣꯔꯦꯟ ꯂꯩꯒꯗꯧ ꯃꯥꯟꯗ꯭ꯔꯦ ꯃꯣꯏꯁꯦ ꯊꯥꯔꯇꯤ ꯇꯨ ꯔꯥꯎꯟꯁꯦ꯫ ꯉꯁꯤ ꯂꯣꯏꯁꯤꯟꯕꯒꯨꯝꯗꯧꯕꯅꯦ꯫
ꯑꯣ ꯑꯗꯨ ꯂꯣꯏꯈ꯭ꯔꯗꯤ ꯑꯃꯨꯛ ꯀꯩ ꯔꯥꯎꯟ ꯁꯤꯛꯁꯇꯤꯟ ꯔꯥꯎꯟꯃꯨꯛ ꯆꯠꯇꯕ꯫
ꯑꯥ ꯁꯤꯛꯁꯇꯤꯔꯥꯎ ꯍꯧꯔꯅꯤ꯫
ꯎꯝ ꯐꯖꯕ ꯍꯧꯔꯅꯤꯗ ꯑꯗꯨꯗꯤ꯫
ꯑꯗꯨ ꯈꯪꯗ꯭ꯔꯦ ꯃꯣꯏ ꯐꯌꯨꯆꯔ ꯐꯤꯛꯆꯔꯗꯨ ꯊꯣꯛꯇ꯭ꯔꯤ꯫ ꯑꯗꯨ ꯐꯁꯤꯔ ꯌꯦꯡꯉꯀꯥꯟꯗ ꯈꯪꯉꯅꯤ ꯃꯣꯏ ꯑꯇꯣꯞꯄꯒꯤꯗꯤ ꯊꯣꯛꯇꯤ ꯊꯣꯛꯈ꯭ꯔꯕ ꯌꯥꯥꯔꯥ ꯈꯪꯗꯦ ꯉꯁꯤꯁꯦ ꯍꯥ
ꯆꯥꯛꯇꯤ ꯆꯥꯔꯕꯣ꯫
ꯆꯥꯛ ꯆꯥꯗ꯭ꯔꯤꯗ ꯍꯧꯋꯥꯠꯇ ꯉꯥꯏꯝꯅꯤꯅ꯫
ꯑꯦ ꯆꯥꯛ ꯌꯦꯟꯁꯥꯡꯁꯦ ꯊꯣꯡꯗ꯭ꯔꯤ꯫
ꯊꯦꯡꯅ ꯆꯥꯔꯁꯨ ꯌꯥꯏꯗ꯫
ꯑꯁ ꯀꯩꯁꯨ ꯇꯧꯅꯤꯡꯉꯥꯏ ꯂꯩꯇꯕꯅꯤꯅ ꯍꯣꯏ꯫
ꯎꯝ ꯄꯣꯟ ꯉꯥꯛꯇ ꯅꯨꯡꯇꯤꯒꯤ ꯃꯦꯞꯄꯒ ꯂꯩꯨꯗꯨ ꯑꯁ ꯊꯦꯡ ꯆꯥꯁꯨ ꯌꯥꯏ ꯀꯩꯁꯨ ꯀꯥꯏꯗꯦ꯫
ꯊꯦꯡꯅ ꯆꯔꯦꯒ
ꯇꯨꯝꯃꯒ ꯍꯣꯔꯦꯟꯒꯤ ꯅꯨꯡꯗꯥꯡ ꯈꯔ ꯈꯥꯛꯑꯒ ꯑꯩꯗꯤ ꯅꯨꯡꯊꯤꯟ꯫ ꯗꯔꯥ ꯑꯗꯨꯝ ꯇꯨꯝꯃꯦꯕ ꯑꯗꯨꯗ ꯅꯨꯡꯗꯥꯡꯗ ꯊꯦꯡ ꯊꯦꯡ ꯇꯨꯝꯃꯦ꯫
ꯑꯣ ꯑꯗꯨ ꯑꯩꯗꯤ ꯑ ꯉꯔꯥꯡꯗꯣ ꯈꯤꯇꯪ ꯉꯟꯅ ꯇꯨꯝꯃꯤꯕꯀꯣ꯫ ꯇꯨꯝꯃꯒ ꯍꯧꯒꯜꯂꯒ ꯑꯃꯨꯛꯀ ꯕꯣꯜꯗ ꯌꯦꯡꯉꯦ ꯕꯣꯜ ꯌꯦꯡꯉꯨ ꯃꯁꯤ ꯑꯁ ꯕꯣꯜꯗꯣ꯫ ꯑ ꯃꯣꯏ ꯀꯩꯅꯣ ꯐꯣꯔꯇꯤ ꯐꯥꯏꯚ ꯃꯤꯅꯤꯠꯇꯣ꯫
ꯎꯝ
ꯑꯗꯨꯗ ꯁꯥꯟꯅꯕ ꯂꯣꯏꯔꯦ ꯐꯣꯔꯇꯤ ꯐꯥꯏꯚ ꯃꯤꯅꯤꯠ ꯁꯥꯟꯅꯕ ꯂꯣꯏꯔꯦ ꯑꯗꯨꯒ ꯀꯩꯅꯣ ꯐꯤꯞꯇꯤꯟ ꯃꯤꯅꯤꯠꯁ ꯄꯤꯕꯗꯣ ꯑꯃꯨꯛꯀ ꯑꯦꯛꯁꯇ꯭ꯔꯥ ꯇꯥꯏꯝ꯫
ꯌꯥꯝ ꯄꯤꯛꯏꯀꯣ ꯐꯤꯞꯇꯤꯟ ꯃꯤꯅꯤꯠꯇꯤ ꯍꯦꯟꯃꯟꯗ꯭ꯔꯣ꯫
ꯐꯤꯞꯇꯤꯟ ꯍꯥꯏꯁꯦ ꯐꯤꯞꯇꯤꯟ ꯐꯤꯞꯇꯤꯟ ꯍꯥꯏꯕꯅꯤꯗ꯫
ꯑꯣ ꯑꯣ꯫
ꯑꯗꯨ ꯁꯥꯟꯅꯔꯦ ꯐꯤꯞꯇꯤꯟꯔ ꯇꯣꯟꯢꯇꯤ ꯑꯦꯛꯁꯇ꯭ꯔꯥ ꯄꯤꯕꯗꯣ ꯑꯗꯨꯃꯥꯏꯅ ꯇꯧꯕꯅꯦ
ꯎꯝ꯫
ꯑꯦꯛꯁꯇ꯭ꯔꯥ ꯇꯥꯏꯝꯗꯣ ꯀꯩꯅꯣ ꯅꯥꯏꯟꯇꯤ ꯍꯟꯗ꯭ꯔꯦꯠ ꯍꯟꯗ꯭ꯔꯦꯠ
ꯉꯁꯤ ꯉꯁꯤ ꯑꯩꯅ ꯌꯦꯡꯕꯗꯗꯤꯀꯣ꯫ ꯁ꯭ꯇꯦꯇꯁꯇ ꯏꯃꯥꯟꯅꯕꯤ ꯑꯃ ꯊꯛꯒꯠꯄ ꯋꯥꯟ ꯇ꯭ꯋꯦꯟꯇꯤ ꯃꯤꯅꯤꯠꯁ ꯅꯥꯏꯅꯦ
ꯋꯥꯟ ꯇ꯭ꯋꯦꯟꯇꯤ ꯃꯤꯅꯤꯠꯁ ꯋꯥꯟ ꯋꯥꯟ ꯇ꯭ꯋꯦꯟꯇꯤ ꯃꯤꯅꯤꯠꯁ ꯍꯦꯟ ꯋꯥꯟ ꯇ꯭ꯋꯦꯟꯇꯤ ꯃꯤꯅꯤꯠꯁ ꯍꯦꯟꯕꯒꯨꯝ ꯇꯧꯕꯅꯦ ꯍꯦꯟꯕꯅꯦ꯫ ꯇ꯭ꯋꯦꯟꯇꯤ ꯐꯥꯏꯚ ꯇ꯭ꯋꯦꯟꯇꯤ ꯐꯥꯏꯚ ꯅꯦꯕꯀꯣ ꯄꯕꯗꯣ ꯑꯦꯛꯁ꯭ꯔꯥ ꯇꯥꯏꯝꯗꯣ꯫ ꯑꯗꯨꯗ ꯇ꯭ꯋꯦꯟꯇꯤ ꯐꯥꯏꯚ ꯇ꯭ꯋꯦꯟꯇꯤ ꯐꯥꯏꯚ ꯄꯦꯅꯥꯜꯇꯤ ꯇꯧꯒꯗ꯭ꯔꯥ ꯍꯥꯏꯅ ꯈꯟꯗꯤ ꯈꯟꯕꯅꯦ ꯑꯗꯨ ꯄꯦꯅꯥꯜꯇꯤ ꯇꯧꯔꯗꯤ ꯍꯥ
ꯏꯟꯖꯨꯔꯤꯒꯨꯕ ꯌꯥꯝꯕꯩꯔꯣ꯫ ꯁꯣꯛꯄꯗꯣ ꯁꯣꯛꯄꯒꯨꯝꯕ ꯌꯦꯂꯦꯀꯥꯔ ꯁꯠꯄꯒꯨꯝꯕ ꯑꯗꯨꯝ ꯌꯥꯝꯕꯅꯤ꯫ ꯐꯣꯜ ꯌꯥꯝ ꯕꯩꯔꯣ ꯍꯥꯏꯕꯅꯤꯗ꯫
ꯅꯠꯇꯦꯗ ꯍꯥꯏꯗꯤ꯫
ꯎꯝ꯫
ꯇꯤꯝ ꯑꯅꯤ ꯃꯛꯇꯣ꯫
ꯑꯣ
ꯀꯩ ꯈꯥꯢꯁꯤꯒꯦ ꯇꯤꯝ ꯑꯅꯤ ꯃꯠ ꯑꯥ ꯃꯣꯏ ꯑꯔꯖꯦꯟꯇꯤꯅꯥꯅ ꯑꯦꯇꯦꯛꯀꯤꯡ ꯆꯠꯄ ꯃꯣꯏꯅ ꯄꯨꯔꯥ ꯗꯤꯐꯦꯟꯁꯤꯞ ꯑꯣꯏꯌꯦꯕꯀꯣ
ꯑꯣ ꯑꯗꯨꯢ ꯑꯣꯏꯔꯝꯅꯤ
ꯑꯗꯨꯒ ꯃꯣꯏꯒꯤ ꯀꯤꯄꯔꯁꯨ ꯑꯁ ꯑꯗꯨꯝ ꯌꯥꯏꯍꯦ ꯑꯗꯨꯒꯤ ꯃꯣꯏꯗꯣ ꯒꯣꯜ ꯒꯣꯜ ꯑꯅꯤ ꯑꯅꯤꯁꯤꯗꯤ ꯍꯥꯏꯗꯤ ꯒꯣꯜ ꯑꯃ ꯑꯥꯔꯖꯦꯟꯇꯤꯅꯥꯅ ꯆꯠꯕ ꯐꯥꯔꯁ ꯒꯣꯜꯁꯦ ꯑꯥꯔꯖꯦꯟꯇꯤꯅꯥ ꯆꯠꯂꯦꯕꯀꯣ ꯁꯦꯀꯦꯟꯁꯦ ꯑꯃꯨꯛꯀ ꯃꯣꯏꯅ ꯆꯟꯕꯤꯈ꯭ꯔꯦ ꯎꯝ ꯃꯨꯛꯀ ꯑꯥꯔꯖꯦꯟꯇꯤꯅꯥ ꯆꯜꯂꯦ ꯑꯗꯨꯅ ꯂꯣꯏꯁꯟꯒꯗ꯭ꯔꯥꯅ ꯈꯜꯂꯒ ꯂꯩꯕꯅꯦ ꯑꯃꯨꯛꯀ ꯆꯥꯟꯂꯦꯕ ꯑꯗꯨꯒ ꯑꯦꯛꯁꯇ꯭ꯔꯥ ꯇꯥꯏꯝ ꯑꯦꯛꯁꯇ꯭ꯔꯥ ꯇꯥꯏꯝ ꯄꯤꯕ ꯀꯥꯟꯗ ꯃꯣꯏꯅ ꯒꯣꯂꯝ ꯑꯃ ꯆꯜꯂꯒ ꯑꯥꯔꯖꯦꯟꯇꯤꯅꯥꯅ ꯑꯐꯇꯔ ꯇ꯭ꯋꯦꯟꯇꯤ ꯐꯥꯏꯚ ꯃꯤꯅꯤꯠ ꯑꯗꯨꯒꯤ ꯃꯇꯨꯡꯗ ꯑꯃꯨꯛꯀ ꯆꯟꯕꯅꯦꯕ
ꯑꯣ ꯗꯥꯡ ꯌꯥꯏꯅꯦ ꯃꯣꯏꯗꯤ
ꯍꯣꯏ ꯂꯥꯁ ꯑꯋꯥꯔ ꯍꯥꯏꯕ ꯇꯥꯔꯦ ꯑꯗꯨꯒꯨꯝꯕꯗ ꯆꯟꯕꯅꯦꯕ
ꯑꯗꯨꯒꯨꯕꯗꯤ ꯒꯣꯜꯗꯟ ꯆꯥꯟꯁ ꯁꯦ ꯑꯗꯨꯁꯨ ꯃꯦꯁꯤꯅ ꯂꯧ ꯂꯧꯈ꯭ꯔꯗꯤ ꯂꯣꯏꯔꯤ ꯑꯔꯖꯦꯟꯇꯤꯅꯥꯅ ꯂꯧꯈ꯭ꯔꯗꯤ
ꯃꯣꯏꯗꯤ ꯍꯥꯟꯅꯁꯨ ꯀꯩꯅꯣ ꯆꯝꯄꯤꯌꯟꯅꯤꯅ
ꯎꯝ
ꯑꯗꯣ ꯑꯁ ꯄꯦꯅꯦꯜꯇꯤ ꯇꯥꯔꯗꯤ ꯎꯄꯥꯏ ꯂꯩꯔꯣꯏ ꯍꯥꯏꯅ ꯈꯟꯗꯤ ꯈꯟꯕꯅꯤ ꯄꯦꯅꯦꯜꯇꯤꯗꯤ ꯇꯥꯗꯤ ꯇꯥꯗꯦ
ꯄꯦꯅꯦꯜꯇꯤ ꯃꯦꯁꯤꯒꯨꯝꯕꯅ ꯄꯦꯅꯦꯜꯇꯤ ꯀꯧꯕꯁꯦ ꯗꯥꯎ ꯌꯥꯗꯕꯅꯤꯅ ꯃꯣꯏꯗꯤ ꯔꯣꯅꯥꯜꯗꯣꯗꯤ ꯌꯥꯔꯛꯏꯕ ꯑꯥꯔꯖꯦꯟꯇꯤꯅꯥꯒꯨꯝꯕꯗꯤ ꯑꯣ ꯃꯣꯏ ꯃꯣꯏꯗꯣ ꯀꯩ ꯍꯥꯏꯁꯤꯔꯣ ꯑꯁ ꯅꯥꯕꯗꯨ ꯀꯩ ꯇꯧꯕ꯭ꯔꯥ ꯈꯪꯗꯣꯏꯅꯤ ꯍꯟꯗ ꯑꯣꯏꯨꯔꯁꯤ
ꯃꯣꯏ ꯃꯣꯏꯁꯤꯗꯤ ꯏꯁꯇꯥꯔ ꯄ꯭ꯂꯦꯌꯔ ꯑꯃ ꯑꯣꯏꯕꯅꯤꯅꯀꯣ ꯃꯣꯏꯒꯤ ꯁꯨꯠ ꯃꯣꯏꯅ ꯀꯩ ꯀꯩꯅꯣ ꯇꯧꯕ꯭ꯔꯥ ꯀꯃꯥꯏ ꯇꯧꯕ꯭ꯔꯥ ꯃꯣꯏꯒꯤ ꯁꯨꯠꯁꯦ ꯀꯃꯥꯏꯅ ꯇꯧꯕ꯭ꯔꯥ ꯑꯩꯗꯣ ꯃꯣꯏꯗꯤ ꯐꯖꯅ ꯌꯦꯡꯉꯒ ꯃꯣꯏꯗꯗꯤ ꯑꯗꯨꯝ ꯀꯤꯄꯔꯁꯅ ꯈꯪꯕꯅꯦꯕ ꯃꯣꯏꯅ ꯁꯨꯝꯅ ꯇꯧꯔꯛꯀꯅꯤ ꯁꯤ ꯇꯧꯔꯛꯅꯤ ꯑꯩꯁꯦ ꯑꯇꯣꯞꯄꯁꯨ
ꯑꯗꯨꯏꯅꯦ ꯔꯨꯅꯥꯜꯗꯣꯥꯎ ꯆꯪꯗꯕꯩꯅꯦꯕ ꯅꯗ ꯐ ꯆꯪꯕ ꯉꯝꯗꯣꯏꯕ
ꯍꯣꯏ ꯃꯣꯏꯒꯤ ꯐꯤꯅꯥꯜꯇꯤꯒꯤ ꯀꯩꯅꯣꯗ ꯑꯗꯨꯝ ꯄ꯭ꯂꯦ ꯇꯥꯏꯝꯒꯨꯝꯕꯗ ꯐꯤꯅꯥꯜꯇꯤ ꯀꯞꯇꯗꯤꯁꯤꯡꯗꯣ ꯑꯗꯨꯝ ꯃꯣꯏꯗꯤ ꯌꯦꯡꯉꯦꯕꯀꯣ ꯌꯦꯡꯉꯒ ꯌꯦꯁꯤꯟꯕ ꯇꯧꯔꯛꯑꯅꯤ ꯁꯣꯨꯝꯅ ꯇꯧꯔꯛꯑꯅꯤ ꯍꯥꯏꯕ ꯈꯪꯕꯒꯤ ꯃꯣꯏ ꯏꯁꯇꯥꯔꯠ ꯄ꯭ꯂꯦꯌꯔꯁꯤꯡꯅꯤ ꯈ꯭ꯔ ꯅꯤꯌꯇꯤꯁꯦ ꯗꯥꯎ ꯂꯩ ꯂꯩꯗꯦꯍꯦ
ꯎ ꯀꯄꯥꯔꯁꯤꯡꯁꯤꯡ ꯆꯁ ꯈꯪꯗꯕꯅꯤꯗ ꯑꯗꯨꯝ ꯄꯪꯆꯣꯡꯅ ꯆꯣꯡꯕꯅꯤꯅ
ꯎꯄꯥꯏ ꯂꯩꯇꯕꯅꯤꯅꯀꯣ ꯀꯥꯏꯗ ꯀꯥꯎꯔꯛꯀꯦꯔꯣ ꯑ ꯈꯪꯗꯤ ꯈꯪꯗꯕꯅꯦꯕ ꯑꯗꯨ ꯃꯥꯅ ꯊꯥꯖꯕ ꯃꯐꯝꯗꯨꯗ ꯑꯗꯨꯝ ꯆꯣꯡꯕꯅꯦꯕ
ꯍꯪꯅꯤꯗꯦ ꯍꯣꯏ ꯗꯎꯀꯤ ꯄꯔꯁꯤꯁꯨ ꯎꯝ ꯑꯥꯔꯖꯦꯟꯇꯤꯅꯥ ꯀꯤꯞꯄꯔꯁꯨ ꯌꯥꯏ ꯉ ꯀꯕꯥꯒꯤꯁꯨ ꯑꯗꯨꯝ ꯐꯖꯩ ꯃ ꯏꯅꯦꯁꯨ ꯐꯖꯁꯅꯍꯦ ꯇꯔꯦ
ꯎꯝ ꯐꯖꯅꯁꯟꯅꯅꯥꯔꯗꯤ ꯍꯥꯏꯅ
ꯎꯝ ꯍꯥꯏꯗꯤ ꯆꯥꯛ ꯏꯟꯁꯥꯡ ꯊꯣꯡꯕꯗꯤ ꯂꯣꯏꯔꯕꯣ
ꯂꯣꯏꯈ꯭ꯔꯔꯦ ꯂꯣꯏꯔꯦ ꯑꯩꯗꯤ ꯍꯧ ꯍꯧꯒꯠꯄ ꯍꯧꯒꯠꯇ꯭ꯔꯤ ꯆꯥꯛꯄꯣ ꯆꯥꯈ꯭ꯔꯦꯗ ꯑꯩꯁꯦ ꯀꯒꯥꯩ ꯃꯥꯒꯗꯤ
ꯑꯥ ꯅꯣꯏ ꯃꯤ ꯃꯤ ꯀꯌꯥ ꯂꯩꯕ ꯅꯣꯏꯅꯣ
ꯃꯤ ꯑꯍꯨꯝ ꯑꯩꯒ ꯏꯃꯥꯒ ꯏꯆꯦ ꯑꯗꯨꯒ ꯏꯆꯥ ꯏꯆꯥ ꯏꯆꯦ ꯑꯃꯒ ꯏꯅꯥꯝꯄꯤꯅ ꯃꯐꯝ ꯑꯃꯗ ꯂꯩꯈꯤꯕ
ꯑ ꯐꯅꯤ ꯅꯣꯏꯗꯤ ꯆꯥꯛ ꯌꯦꯟꯁꯥꯡ ꯊꯣꯡꯕꯤꯅꯤꯉꯥꯏ ꯃꯤ ꯂꯩꯌꯦꯅ ꯑꯩꯈꯣꯏꯗꯤ ꯎꯝ ꯑꯩꯈꯣꯏ ꯏꯁ ꯑꯩꯈꯣꯏ ꯏꯁꯥ ꯏꯁꯥꯅ ꯇꯧꯍꯧꯗꯕꯅꯤ ꯑꯩꯈꯣꯏꯗꯤ
ꯅꯊꯟꯗꯔꯣ
ꯍ ꯏꯃꯥꯟꯅꯕ ꯍꯣꯏ ꯏꯃꯥꯟꯅꯕꯒ ꯂꯩꯗꯤ ꯂꯩꯌꯦꯕꯀꯣ
ꯎꯝ
ꯑꯣꯂꯣ ꯇꯣꯅꯤꯁꯦ ꯍꯥꯏꯅꯤꯅꯤ
ꯍꯣꯔꯦꯟ ꯍꯣꯔꯦꯟ ꯑꯃꯨꯛ ꯃꯥ ꯇꯥꯔꯦꯗꯅꯅ ꯍꯧꯖꯤꯛ ꯊꯣꯡꯈ꯭ꯔꯗꯤ
ꯍꯣꯏ ꯃꯥ ꯍꯧꯖꯤꯛ ꯊꯣꯡꯗꯤ ꯑꯩ ꯏꯚꯤꯅꯤꯡ ꯇꯥꯔꯅꯤ ꯑꯩꯅ ꯍꯧꯖꯤꯛ ꯐꯣꯟꯗꯤ ꯃꯥ ꯏꯚꯅꯤꯡ ꯇꯥꯔꯅꯤ ꯔꯣꯀꯩꯁꯅꯤ ꯎꯝ ꯌꯦꯟꯁꯥꯡ ꯑꯍꯥꯎꯕ ꯊꯣꯡꯍꯟꯗꯦ ꯄꯨꯂꯞ ꯊꯨꯝꯕ ꯌꯦꯟꯁꯥꯡ ꯑꯍꯥꯎꯕꯒꯨꯝꯕ ꯀꯩ ꯀꯩꯅꯣ ꯊꯣꯡꯉꯅꯗꯤ ꯑꯗꯨꯝ ꯄꯨꯂꯞ ꯊꯨꯡꯃꯤꯟꯅꯩꯗ
ꯎꯝ ꯏꯟꯖꯥꯡ ꯍꯥꯎꯔꯗꯤ ꯊꯣꯡꯅꯤꯡꯕꯅꯤꯍꯦ ꯏꯟꯖꯥꯡ ꯍꯥꯎ ꯑꯩꯁ ꯏꯥ ꯍꯥꯎꯇ꯭ꯔꯗꯤ ꯊꯣꯡꯅꯤꯡꯉꯥꯏꯐꯥꯎ ꯂꯩꯇꯕꯅꯤꯅ ꯇꯠꯂꯦꯕ
ꯎ ꯑꯩꯕꯗꯤ ꯐꯩꯗꯅ
ꯎꯝ
ꯃꯔꯣꯏ ꯃꯔꯥꯡ ꯁꯦꯝꯅꯉꯥꯏ ꯀꯩ ꯀꯩ ꯍꯥꯁꯨ ꯌꯥꯒꯣꯕ ꯂꯩꯗꯅ
ꯑꯗꯨꯗꯤ ꯃꯣꯔꯣꯏ ꯃꯔꯔꯥꯡꯕꯗ ꯁꯦꯝꯕ ꯍꯩꯅ ꯐꯠꯇ꯭ꯔꯣ
ꯍꯥ
ꯄꯨꯏ ꯃꯔꯥꯡꯒꯨꯝꯕ ꯁꯦꯝꯕꯅꯤꯅ ꯍꯦꯟꯅ ꯐꯠꯇ꯭ꯔꯣ ꯍꯦꯟꯖꯥꯡ ꯊꯣꯡꯕꯒꯤ ꯃꯍꯨꯠꯇ
ꯑꯁ ꯃꯔꯣꯏ ꯃꯔꯥꯡ ꯁꯦꯝꯕ ꯍꯥꯏꯕ ꯋꯥꯅꯤꯀꯣ ꯃꯔꯣꯏ ꯃꯔꯥꯡꯗꯨꯁꯨ ꯁꯦꯝꯕ ꯂꯣꯏꯔꯒ ꯑꯁ ꯏꯟꯁꯥꯡ ꯑꯍꯥꯎꯕ ꯊꯣꯡꯕꯅꯤꯅ ꯀꯃꯥꯏꯅ ꯇꯧꯕ꯭ꯔꯣ ꯍꯥꯏꯗꯨꯗꯤ ꯌꯦꯡꯅꯤꯡꯕꯅꯤꯍꯦ
ꯑꯗꯨꯗꯅꯦꯕ ꯍꯥꯎꯗꯗꯤ ꯎꯝ
ꯍ
ꯌꯦꯟꯁꯥꯡ ꯍꯥꯎꯗꯤ ꯑꯗꯨꯝ ꯁꯥꯒꯨꯝꯗꯤ ꯑꯗꯨꯝ ꯍꯥꯎꯋꯤꯗ
ꯎꯝ ꯑ ꯃꯤ ꯑꯅꯤ ꯈꯛꯇ ꯂꯩꯔꯁ ꯑꯗꯨꯝ ꯌꯦꯟꯁꯥꯡ ꯍꯥꯎꯗꯕꯁꯨ ꯆꯥꯅꯤꯡꯗꯕ ꯍꯥꯏꯇꯥꯔꯦ